ꯎꯝ ꯑꯩꯩꯅ ꯌꯥꯏ ꯍꯥꯏꯗ꯭ꯔꯥ ꯅꯪ ꯄꯩꯁꯥ ꯊꯥꯅꯁ ꯍꯥꯏꯕ
ꯑꯩꯗꯤ ꯂꯨꯄꯥ ꯂꯨꯄꯥ ꯑꯃ ꯊꯥꯅꯁꯦ ꯍꯥꯏꯕꯅꯤ
ꯑꯗꯨ ꯊꯥꯔꯛꯑꯣ
ꯂꯨꯄꯥ ꯑꯃꯔꯥ
ꯍꯣꯏ
ꯈꯥꯔ ꯉꯦꯟꯅꯩ
ꯂꯨꯄꯥ ꯑꯃꯁꯨ ꯄꯩꯁꯥ ꯅꯤꯇꯤꯒꯤ ꯂꯨꯄꯥ ꯑꯃꯃꯝ ꯊꯥꯔꯛꯑꯣ
ꯅꯨꯡꯇꯤꯒꯤ ꯅꯨꯡꯇꯤꯒꯤꯗꯤ ꯍꯥꯏꯗꯦ ꯑꯩ
ꯅꯪꯁꯦ ꯂꯨꯄꯥ ꯑꯃ ꯐꯥꯎ ꯂꯤꯛꯏꯍꯦ
ꯂꯤꯛꯄꯁꯥꯅꯣ ꯂꯨꯄ ꯑꯃꯐꯥꯎ ꯄꯤꯅꯤꯡꯗꯦꯅꯤ
ꯊꯥꯔꯛꯀꯦ ꯊꯥꯔꯛꯀꯦ
ꯅꯨꯡꯇꯤꯒꯤ ꯂꯨꯄꯥ ꯑꯃꯃꯝꯊꯥꯔꯛꯑꯣ
ꯅꯨꯡꯇꯤꯒꯤ ꯉꯝꯃꯣꯏ
ꯑꯗꯨꯗꯤ ꯆꯍꯤꯗ ꯂꯨꯄꯥ ꯀꯌꯥ ꯐꯪꯒꯗ꯭ꯔꯥ ꯆꯍꯨꯝꯒꯗꯤ
ꯑꯁꯊꯔꯔꯣꯏꯒꯦ
ꯆꯍꯨꯝ ꯅꯠꯇꯦꯗ ꯂꯤꯁꯤꯡ ꯑꯍꯨꯝꯒꯣ
ꯑꯩꯗꯤ ꯈꯪꯗꯦ
ꯃꯥꯅꯦꯗ ꯅꯨꯡꯇꯤꯒꯤ ꯂꯨꯞ ꯂꯨꯄꯥ ꯇꯔꯥ ꯇꯔꯥ ꯄꯤꯗꯤ ꯊꯥꯗ ꯂꯨꯄꯥ ꯀꯨꯟꯊ꯭ꯔꯥ ꯑꯣꯏꯗꯤ ꯑ ꯁꯥꯗ
ꯎ ꯎꯝ
ꯂꯤꯁꯤꯡ ꯑꯍꯨꯝ
ꯀꯔꯤ ꯂꯤꯁꯤꯡ ꯑꯍꯨꯝꯂꯥꯅꯦ
ꯆꯍꯨꯝ ꯈꯛꯇꯔꯅꯦ ꯍꯩꯔꯝ ꯃꯣꯏꯗ ꯅꯪꯁꯨ
ꯑꯁ ꯆꯍꯤꯗ ꯆꯍꯤꯗ ꯀꯌꯥ ꯑꯣꯏꯒꯦ ꯑꯁ ꯅ ꯀꯣꯛꯁꯤꯁꯨ ꯕꯦꯔꯥꯅꯤꯍꯦ
ꯑꯗꯨꯗꯤ ꯅꯤꯇꯤ ꯂꯨꯄꯥ ꯇꯔꯥ ꯇꯔꯥ꯫ ꯑꯦ ꯑꯗꯨꯗꯤ ꯑꯗꯨꯗꯤ ꯇꯥꯕꯔꯑꯣ
ꯎꯝ
ꯑꯩꯈꯣꯏꯁꯦ ꯅꯤꯇꯤꯒꯤ ꯂꯨꯄꯥ ꯇꯔꯥ ꯇꯔꯥ ꯀꯩꯅꯣ ꯇꯧꯔꯗꯤ ꯆꯍꯤꯗ ꯂꯤꯁꯤꯡ ꯑꯍꯨꯝ ꯂꯩꯅꯤꯀꯣ
ꯎꯝ
ꯑ ꯑꯗꯨꯗꯤ ꯅꯣꯡꯃꯗ ꯂꯨꯄꯥ ꯀꯨꯟ ꯀꯨꯟ ꯂꯣꯏꯗ꯭ꯔꯤ ꯌꯥꯔꯤ ꯑꯩꯁꯨ ꯑꯗꯨꯃꯥꯏ ꯇꯧꯅꯤꯡꯉꯦ ꯀꯩꯅꯣꯗ ꯑꯣꯏꯔꯁꯨ ꯈ꯭ꯔꯤꯁꯃꯥꯁ
ꯗꯨꯀꯥꯟꯗ ꯑꯆꯥꯄꯣꯠ ꯂꯩꯔꯒ ꯆꯥꯕꯗꯣ
ꯍꯣꯏ꯫ ꯍ ꯄꯥꯝꯃꯨꯔꯛꯈ꯭ꯔꯦ
ꯑꯩꯗꯤ ꯄꯥꯝꯃꯨꯏ
ꯑꯩꯁꯨ ꯅꯪꯅ ꯃꯤꯒꯤ ꯇꯃꯛꯇ ꯕꯨꯁꯇꯔ ꯍꯥꯞꯄꯗꯣ ꯄꯥꯝꯃꯨꯑꯦ꯫
ꯑꯩꯁ ꯑꯃꯨꯛ ꯍꯧꯔꯦꯗꯣ
ꯑꯪ
ꯍꯧꯔꯦꯗꯣ
ꯐꯠꯇꯕ ꯀꯔꯤ ꯑꯁ ꯑꯩ ꯁꯥꯎꯒꯦ ꯇꯧꯑꯦꯀꯣ
ꯍꯤꯍꯤ ꯅꯪ ꯁꯥꯎꯔꯁꯨ ꯀꯔꯤꯁꯨ ꯇꯧꯕ ꯉꯝꯃꯣꯏ꯫
ꯑꯩ ꯁꯥꯎꯔꯤ ꯎꯝ ꯅꯨꯡꯉꯥꯏꯅꯤ
ꯍꯌꯦꯡꯒꯅ ꯍꯍ ꯁꯥꯏꯗꯣꯏꯗꯣ ꯐꯨꯠꯅꯤꯡꯉꯤꯗ
ꯀ꯭ꯔꯤ
ꯇꯧꯔꯛꯀꯦ ꯍꯥꯏꯔꯒ ꯍꯌꯦꯡ ꯍꯌꯦꯡ ꯍꯌꯦꯡ ꯍꯥꯏꯗ
ꯀꯅꯅ ꯐꯪꯏꯕ
ꯄꯥꯛꯆ
ꯍꯌꯦꯡ ꯑꯁ ꯍꯌꯦꯡꯁꯦ ꯉꯟꯇꯥ ꯍꯧꯒꯠꯂꯒ ꯆꯥꯛ ꯊꯣꯡꯗꯧ ꯃꯥꯜꯂꯦꯕꯣ
ꯇꯥꯏ ꯇꯥꯕꯔꯥ ꯀꯥꯏꯅ
ꯊꯦꯡꯅ ꯂꯥꯛꯇꯧ ꯃꯥꯜꯂꯦ
ꯃꯣꯏꯃꯌꯥꯝꯗꯣ ꯂꯥꯛꯑꯒ ꯑꯃꯨꯛ ꯍꯧꯗꯣꯛꯑ ꯖꯥꯠꯂ
ꯎꯝ
ꯍꯧꯒꯠꯈ꯭ꯔ ꯆꯥꯛ ꯊꯣꯡ ꯈ꯭ꯔꯣ ꯍꯥꯏꯔꯛꯀꯅꯤ
ꯑꯗꯨꯅꯦ ꯇꯟ
ꯉꯟꯇꯥ ꯅꯠꯇꯦ ꯄꯨꯡ ꯅꯤꯄꯥꯟ ꯇꯥꯔꯝꯗꯥꯏꯗ ꯍꯦꯛ ꯂꯥꯛꯎ
ꯃꯣꯏ ꯂꯥꯛꯑꯗꯤ ꯑꯝ ꯇꯔꯦꯠ ꯇꯔꯦꯠ ꯑꯗꯥꯏꯗ ꯅꯍꯥꯟꯗꯤ ꯇꯔꯦꯠ ꯑꯗ꯭ꯋꯥꯏꯗ ꯂꯥꯛꯄꯅꯤ ꯑꯌꯨꯛꯇ ꯂꯥꯛꯄꯅꯦ
ꯇꯨꯝꯒꯦ ꯇꯨꯝꯒꯦ ꯇꯧꯔꯦꯍꯦ
ꯇꯨꯝꯒꯦ ꯇꯨꯝꯒꯦ ꯇꯧꯋꯦ
ꯏꯁ ꯐꯅꯥ ꯍꯥꯎꯋꯦꯍꯦ
ꯆꯥꯏꯌꯦ ꯚꯤꯗꯤꯌꯣ ꯀꯣꯜ ꯇꯧꯔꯒ ꯇꯨꯝꯃꯨꯔꯣ ꯎꯝ
ꯌꯥꯏꯅꯦ ꯑꯩꯗꯤ ꯀꯩꯁꯨ ꯀꯥꯏꯗꯦꯅꯦ
ꯌꯥꯔꯦ ꯇꯧꯔꯛꯀꯦ
ꯏꯁ ꯏꯁ ꯏꯁ
ꯊꯣꯛꯄꯒ ꯌꯥꯔꯣꯏ ꯆꯞꯄꯒ ꯂꯩꯕꯒ ꯌꯥꯔꯣꯏ
ꯆꯪꯒꯗꯕꯅꯦ ꯍꯥꯏꯕ꯭ꯔꯣ
ꯎꯝ
ꯅꯌꯥ ꯊꯧꯗꯦꯛꯑꯨꯔ
ꯍꯦ ꯗꯨꯃꯥꯏ ꯍꯥꯏꯒꯅꯨ
ꯄꯥꯞ ꯆꯦꯟꯕ꯭ꯔꯥ
ꯑꯩꯒꯤꯁꯨ ꯏꯟꯗꯤꯌꯥ ꯊꯣꯂꯛ ꯑꯗꯤ ꯐꯒꯅꯤꯗ
ꯊꯣꯛꯀꯅꯤꯅꯦ ꯊꯥꯛꯀꯅꯤꯅꯦ
ꯄꯤꯔꯒ ꯅꯪꯒꯤꯗꯃꯛꯇ ꯑꯩꯅ ꯇꯥꯟꯕꯤꯒꯦ ꯇꯧꯕꯅꯤꯗ
ꯅꯪ ꯅꯪꯁꯨ ꯀꯩꯅꯣ ꯇꯧꯋꯣ ꯅꯃꯥꯡꯒ ꯇꯧ
ꯅꯨꯡꯉꯥꯏꯕꯗꯨꯕꯨ
ꯇꯧꯒꯅꯨ ꯅꯪꯁꯨ ꯅꯪꯁꯨ ꯅꯌꯥꯝꯕ ꯗ ꯇꯧꯑꯣ
ꯑꯩꯗꯤ ꯂꯩꯗꯅ ꯅꯪꯒ ꯅꯪꯗꯤ ꯑꯇꯩ ꯂꯩꯗꯅ ꯑꯩꯗꯤ ꯈꯪꯅꯕ ꯃꯌꯥꯝ ꯄꯥꯏꯑꯦ ꯑꯗꯨ ꯇꯧꯕ ꯌꯥꯏꯅ
ꯈꯠꯀꯅꯨ ꯇꯥꯅꯤꯡꯗꯦ
ꯏꯁ
ꯑꯩ ꯑꯗꯨꯒꯨꯝꯕ ꯋꯥ ꯇꯥꯅꯤꯡꯗꯦ
ꯈꯠꯄ ꯍꯧꯒꯦꯔ
ꯀꯧꯋꯦ
ꯀꯧꯗꯧꯒꯦ
ꯑꯩ ꯑꯗꯨꯗꯤ ꯀꯧꯋꯦ ꯃꯔꯝꯗꯤ ꯑꯩꯗꯤ ꯑꯗꯨꯃꯥꯏꯅ ꯇꯧꯗꯕꯅꯤꯅ ꯁꯨꯃꯥꯏ ꯇꯧꯕꯗꯣ
ꯏꯃꯥꯟꯅꯕ ꯑꯃꯝꯕꯗꯤ ꯀꯥꯡꯈꯜꯁꯦ ꯊꯥꯕ ꯂꯣꯏꯈ꯭ꯔꯦ
ꯀꯥꯡꯅꯁꯨ ꯎꯔꯣꯏꯗꯕꯗꯨꯕꯨ
ꯆꯤꯛꯑꯁꯨ ꯅꯔꯦ ꯍꯥꯏꯕ
ꯎꯁꯨ ꯎꯔꯣꯏ ꯑꯩꯗꯤ ꯑꯗꯨꯒꯤ ꯑꯩꯕꯨꯗꯤ ꯀꯔꯤꯁꯨ ꯆꯤꯛꯇꯦ ꯆꯤꯛꯑꯣ ꯍꯥꯏꯔꯒ ꯈꯨꯠ ꯊꯥꯡꯗꯣꯛꯄꯤꯔꯁꯨ ꯎꯗꯦ
ꯉꯁꯥꯢꯗꯨ ꯇꯨꯝꯕ ꯅꯨꯡꯉꯥꯢꯌꯦ
ꯐꯣꯟ ꯇꯧꯔꯛꯀꯦꯗꯤ ꯈꯂꯝꯃꯣꯏ
ꯎꯝ
ꯐꯣꯟ ꯇꯔꯛꯀꯦ ꯀꯥꯏꯗꯤ ꯈꯜꯂꯝꯃꯣꯢꯕ
ꯈꯜꯂꯤꯗ ꯇꯧꯗꯕꯩ ꯋꯥꯅꯤ
ꯈꯜꯂꯝꯃꯅꯤ
ꯎꯝ ꯈꯜꯂꯤ ꯃꯌꯥꯝ ꯈꯜꯂꯤ ꯖꯥꯠ ꯖꯥꯠ ꯈꯟꯕꯖꯥꯠꯅꯤ
ꯑꯩꯗ ꯇꯨꯝꯒꯦ ꯇꯨꯝꯒꯦ ꯇꯧꯌꯦꯍꯦ ꯈꯪꯄ꯭ꯔꯦꯛ ꯈꯪꯢ
ꯀꯥꯎꯒꯅꯤꯍꯦ ꯇꯨꯝꯃꯀꯥꯟꯗ ꯑꯃꯨꯛ ꯆꯤꯠꯀꯅꯤꯀꯣ
ꯑꯗꯨꯁꯨ ꯀꯥꯏꯗꯦ ꯍꯌꯦꯡ ꯅꯪ ꯌꯨꯝ ꯂꯩꯒꯗ꯭ꯔꯥ ꯅꯠꯇ꯭ꯔꯒ ꯀꯗꯥꯏ ꯆꯠꯀꯦꯔꯥ
ꯂꯩꯅꯤ ꯂꯩꯅꯤ
ꯑꯗꯨꯗꯤ ꯑꯩ ꯆꯠꯂꯝꯗꯥꯏꯗꯁꯨ ꯇꯧꯔꯛꯀꯦ ꯌꯧꯔꯒꯁꯨ ꯇꯧꯔꯛꯀꯦ ꯌꯨꯝ ꯍꯜꯂꯝꯗꯥꯏꯗꯁꯨ ꯇꯧꯔꯛꯀꯦ
ꯀꯔꯤꯁꯨ ꯀꯥꯟꯅꯔꯣꯏ
ꯗꯗꯥꯗꯤ ꯍꯦꯛ ꯄꯥꯏꯗꯦ ꯑꯗꯨꯒꯤ ꯇꯜꯂꯦ
ꯇꯣꯅ
ꯑꯩ ꯏꯊꯟꯗ ꯅꯨꯡꯉꯥꯏꯇꯦ ꯍꯜꯂꯛꯄꯗ ꯏꯊꯟꯇ
ꯅꯨꯡꯉꯥꯏꯕꯁꯨ ꯄꯥꯝꯕ ꯃꯥꯂꯦꯅꯦ ꯅꯪꯁꯦ
ꯅꯨꯡꯉꯥꯏꯕ ꯅꯠꯇꯦ ꯋꯥꯔꯤꯗꯣ ꯁꯥꯟꯅꯔꯗꯤ ꯑꯩꯉꯣꯟꯗ ꯈꯔ ꯅꯨꯡꯉꯥꯏꯗꯅ ꯂꯩꯕꯗꯣ ꯑꯗꯨꯒꯤꯅꯤꯗ ꯎꯝ
ꯅꯍꯥꯟꯒꯩꯗꯤ ꯈꯪꯗꯦ ꯍꯦ ꯄꯨꯡꯗꯣ ꯌꯦꯡꯉꯣ ꯐꯖꯩꯌꯦ
ꯎꯝ ꯎꯔꯦ ꯎꯔꯦ
ꯇꯔꯥ ꯇꯔꯥ
ꯇꯔꯥ ꯃꯤꯅꯤꯠ ꯇꯔꯥ
ꯏꯁ ꯈꯄꯣꯝꯒꯤꯗꯤ ꯌꯥꯝ ꯐꯖꯩꯍꯦ
ꯀꯔꯤ
ꯊꯥꯔꯛꯀꯦꯀꯣ
ꯈꯥꯁꯤ ꯊꯣꯛꯄ ꯌꯥꯕ꯭ꯔꯣ ꯑꯩꯁꯤꯕꯨ
ꯊꯣꯛꯈꯤꯒꯅꯤ ꯍꯥꯏꯌꯦ ꯉꯥꯏꯈꯣ
ꯑꯩ ꯉꯁꯥꯏꯗꯩ ꯊꯣꯛꯂꯛꯄꯅꯤ ꯂꯦꯞꯄꯤꯅ
ꯑꯁꯨꯁꯥꯏꯗꯤ ꯃꯨꯠꯈꯔꯤꯗꯨꯗꯤ
ꯑꯗꯨꯗꯤ ꯁꯣꯏꯕ ꯅꯤ
ꯊꯣꯛꯒ ꯑꯗꯤ ꯐꯦꯁꯕꯨꯛ ꯆꯪꯉꯦꯅ
ꯉꯥꯛꯇꯪ ꯐꯥꯎꯕ ꯇꯨꯃꯤꯟ ꯂꯩꯕ ꯍꯩꯇꯦ
ꯉꯍꯥꯟꯁꯨ ꯑꯁꯤꯗ ꯊꯥ ꯑꯁꯤ ꯖꯒꯥꯗ ꯊꯥꯏ ꯁ ꯖꯒꯥꯗ ꯀꯩꯅꯣꯡ ꯇꯧꯌꯦ ꯃꯈꯥꯖꯥꯏ ꯗꯨꯗ ꯀꯦꯟꯗꯦꯜ ꯂꯥꯏ ꯂꯒꯅ ꯀꯦꯟꯗꯦꯜ ꯂꯥꯏꯇꯤꯡ ꯊꯧꯕꯗꯨ
ꯑꯩꯁꯨ ꯇꯨꯝꯅꯤꯡꯉꯥꯏ ꯇꯧꯔꯒꯦ ꯑꯗꯨꯗꯤ ꯅꯪꯁꯨ ꯇꯨꯝꯅꯤꯡꯉꯥꯏ ꯇꯧꯈ꯭ꯔꯣ
ꯉꯟꯅ ꯍꯧꯔꯒ ꯂꯥꯔꯤꯛ ꯄꯥꯎꯀꯣ
ꯎꯝ ꯍꯣꯏ ꯑꯩ ꯊꯝꯃꯒꯦ
ꯇꯨꯝꯊꯣꯛꯑꯣ ꯑꯗꯨꯗꯤ
ꯎꯝ ꯍꯣꯏ ꯍꯣꯏ
ꯎꯝ ꯐꯔꯁꯦ ꯃꯪ ꯐꯔꯁꯦ
ꯎꯝ